ꯑꯧ ꯇꯥꯔꯕꯣ ꯑ ꯀꯩꯗꯧꯔꯤꯒꯦ ꯆꯥꯔꯦ
ꯐꯤ ꯁꯨꯒꯦꯅ ꯇꯧꯔꯤ ꯑꯁ ꯆꯥ ꯀꯇꯥ ꯁꯪꯗꯦꯗ ꯊꯕꯛ ꯃꯌꯥꯝꯖꯤꯅ ꯀꯣꯛꯀ ꯉꯥꯎꯋꯦ
ꯑꯗꯨꯅꯦ ꯑꯩꯖꯨ ꯀꯩꯅꯣ ꯇꯧꯗꯦ ꯗꯨꯀꯥꯟꯗ ꯁꯨꯝ ꯂꯩꯕ ꯅꯥꯕ ꯈꯔꯗꯤ ꯐꯔꯦ ꯆꯥꯛ ꯆꯥꯕꯗꯤ ꯌꯥꯗ꯭ꯔꯤ
ꯑꯩꯗꯤꯅꯦꯀꯣ ꯅꯥꯔꯖꯨ ꯆꯥꯛ ꯆꯥꯅꯤꯡꯉꯦꯕ ꯀꯩꯒꯤꯅꯣ ꯁꯤꯕꯣ ꯑꯗꯣ ꯆꯥꯛ ꯆꯥꯔꯗꯤ ꯑꯃꯨꯛ ꯀꯟꯈꯠꯂꯛꯑꯦꯕ ꯁꯣꯟꯗꯔꯦꯗꯅ ꯆꯥꯛ ꯆꯁꯤ ꯀꯟꯈꯠꯂꯛꯑꯦꯕ ꯆꯥꯛꯁꯦ ꯑꯗꯨꯝ ꯆꯥꯏ ꯍꯥꯏꯕ ꯅꯥꯔꯁꯨ ꯅꯥꯗꯤ ꯅꯥꯕ ꯑ ꯅꯥꯇꯣꯟ ꯅꯈꯥꯡꯗꯒꯤ ꯄꯨꯛꯆꯤꯛ ꯆꯤꯛꯑꯒ ꯍꯧꯖꯤꯛ ꯀꯩꯝꯇ ꯀꯩꯅꯣ ꯇꯧꯌꯥꯄꯣꯠꯇꯦ ꯉꯔꯥꯡ ꯒꯨꯂꯤ ꯑꯃꯨꯛ ꯆꯥꯔꯒꯦ ꯉꯁꯤꯗꯤꯅ ꯑꯃꯨꯛ ꯈꯜꯂꯤꯅꯤ ꯑꯗꯣ ꯑꯩ ꯆꯥꯛꯇꯤ ꯂꯥꯛꯃꯦ ꯍꯧꯖꯤꯛ ꯆꯥꯛ ꯆꯥꯛꯂꯥꯝꯃꯦ ꯑꯗꯨꯝ ꯆꯥꯅꯤꯁꯦ ꯆꯞ ꯆꯥꯅ ꯑꯗꯨꯝ ꯆꯛꯆꯥꯇꫭꯛꯑ ꯒꯨꯂꯤ ꯆꯥꯁꯤꯜꯂꯦ
ꯑꯩꯈꯣꯏ ꯑꯩꯅ ꯆꯥꯛ ꯆꯥꯕ ꯁꯨꯡꯌꯥ ꯌꯥꯗꯕ
ꯆꯥꯛ ꯆꯥꯕ ꯌꯥꯗꯕꯖꯦ ꯌꯥꯝ ꯁꫭꯟꯗꯕꯅꯦ ꯍꯥꯏꯕ
ꯁꯣꯟꯗꯩ ꯑꯗꯨꯅꯦ ꯑꯩꯅ ꯌꯥꯝ ꯀꯨꯏꯅ ꯅꯥꯔꯕꯩ ꯇꯥꯏꯞ ꯇꯧꯋꯦ ꯍꯥꯏꯖꯦ
ꯄꯥꯏ ꯄꯥꯏꯔ ꯆꯠꯂꯦꯗꯣ
ꯑꯗꯨ ꯅꯍꯥꯟ ꯄꯥꯏ ꯍꯥꯏꯃꯠꯇꯗ ꯑꯍꯤꯡꯗ ꯀꯔꯝꯗꯕꯅꯅꯥ ꯑꯃꯨꯛꯪ ꯍꯥꯡꯆꯦꯠ ꯍꯥꯡꯆꯦꯠ ꯀ꯭ꯔꯪ ꯀ꯭ꯔꯪ ꯆꯦꯟ ꯃꯊꯣꯏ ꯇꯧꯁꯟꯅꯔꯤꯃꯦ ꯑꯗꯨꯝ ꯈꯟꯕꯗꯣ ꯑꯩꯅ ꯇꯧꯔꯀꯥꯟꯗ ꯃꯥ ꯑꯁꯦꯡꯕ ꯑꯣꯏꯅꯖꯥꯠꯅꯤꯅꯦ ꯈꯜꯂꯦ
ꯑꯁ ꯑꯩꯗꯤ ꯕꯤꯕꯨꯂꯥ ꯀꯣꯛꯊꯣꯡ ꯅꯥꯔꯦꯗ ꯈꯨꯋꯥ ꯆꯥꯗꯦꯗ ꯌꯨꯝꯗ ꯇꯧꯕꯁꯤꯗꯤ
ꯑꯗꯨꯅꯦ
ꯍꯧꯖꯤꯛ ꯐꯤꯔꯣꯟ ꯌꯨꯝ ꯂꯣꯏꯔꯦ ꯋꯥꯏ ꯊꯥꯡꯒꯗ꯭ꯔꯥ ꯍꯥꯏꯔꯒ ꯊꯥꯡ ꯎꯄꯨꯒ ꯑꯝ ꯊꯥꯡꯖꯤꯟꯗ꯭ꯔꯤ ꯗꯤ ꯅꯍꯥꯟꯗꯤ ꯍꯦꯛꯇ ꯌꯥꯆꯪꯕꯗꯨꯗ ꯑꯉꯥꯡ ꯅꯨꯄꯥꯈꯩꯅ ꯀꯣꯔꯨꯐꯨ ꯊꯤꯟ ꯆꯠꯈ꯭ꯔꯦ ꯏꯆꯥ ꯅꯨꯄꯥꯁꯨ ꯄꯣꯛꯇ꯭ꯔꯕꯅꯤꯅ ꯏꯆꯥ ꯅꯨꯨꯄꯤ ꯃꯃꯥꯟꯅꯕꯤ ꯃꯌꯥꯝꯖꯤꯒ ꯑꯩꯈꯣꯏꯒꯤ ꯐꯃꯨꯡꯗꯨꯒꯩꯗꯤ ꯊꯥꯡꯖꯜꯂꯦ ꯑꯗꯩ ꯐꯤꯔꯣꯜ ꯈꯔꯒ ꯈꯪꯗꯦꯗ ꯑꯗꯨꯕꯨ ꯎꯄꯨ ꯀꯥꯡꯗꫭꯟ ꯑꯝꯇ ꯊꯥꯡꯖꯟꯗ꯭ꯔꯗꯤ ꯐꯤꯔꯣꯟ ꯒꯩꯖꯤꯖꯨ ꯅꯝꯖꯜꯂꯨꯕꯒꯤ ꯃꯣ ꯑꯗꯨꯨꯏ ꯃꯌꯥꯝꯁꯦ ꯁꯨꯗꯣꯛꯑꯒ ꯊꯝꯖꯤꯟꯗ꯭ꯔꯗꯤ ꯄꯨꯁꯟꯗ꯭ꯔꯗꯤ ꯑ ꯃꯣꯠꯕꯗꫭ ꯀꯨꯃꯥꯏ ꯄꯨꯁꯟꯅꯤ ꯑꯗꯒꯤ ꯍꯥꯟꯅꯖꯨ ꯁꯣꯝꯗ ꯎꯆꯤ ꯃꯈꯨꯟꯗ ꯂꯩꯔꯝꯕꯅꯤꯅ ꯎꯄꯨꯒꯖꯦ ꯎꯆꯤꯅ ꯑꯃꯨꯛꯇꯣꯏꯕ ꯂꯣꯏꯔꯦ ꯐꯤꯔꯣꯡ ꯑꯝ ꯂꯩꯇ꯭ꯔꯕꯅꯤ ꯎꯆꯤꯅ ꯆꯤꯛꯇꯅ
ꯀꯩꯅꯣ ꯇꯧ ꯀꯔ ꯀꯔꯄꯨ ꯅꯨꯡꯕꯨ ꯈꯔ ꯍꯥꯞꯄꯣ ꯎꯄꯨꯗꯣ
ꯍꯧꯖꯤꯛꯄꯨꯗꯤ ꯁꯣꯝꯗ ꯊꯥꯡꯖꯤꯜꯂꯅꯤ ꯍꯥꯞꯇꯩ ꯀꯩꯅꯣꯒꯤ ꯎꯆꯤꯒꯤ ꯑꯃ ꯆꯣꯀ꯭ꯂꯦꯠ ꯃꯥꯟꯕꯗꯣ ꯑꯗꯨꯗꯨꯕꯨꯗꯤ ꯊꯥꯕꯅꯦꯕꯀꯣ ꯑꯗꯨꯗꯗꯤ ꯐꯤꯒꯦꯒꯁꯦ ꯃꯄꯥꯟꯒ ꯆꯤꯛ ꯊꯠꯂꯝꯃꯦ ꯔꯥꯅꯤ ꯐꯤ ꯆꯤꯛ ꯊꯠꯂꯝꯃꯤ
ꯑꯁ ꯄꯥꯝꯃꯨꯏ ꯀꯩꯅꯣ ꯇꯧꯋꯤꯌꯦ ꯑ ꯁꯟꯖꯦꯟꯕꯝꯒꯤ ꯁꯟꯖꯦꯟ ꯕꯝꯗ ꯅꯣꯏ ꯀꯣꯔꯣꯔꯒ꯭ꯔ ꯀꯩ ꯍꯥꯏꯕꯅꫭ ꯀꯣꯔꯕꯥꯔꯥꯗꯣ ꯌꯥꯝ ꯂꯥꯛꯑꯦꯌꯦ ꯑꯩꯈꯣꯏ ꯁꯣꯝꯗ ꯃꯨꯛ ꯊꯧꯗꯈ꯭ꯔꯦꯒ ꯍꯥꯏ ꯆꯨꯝꯃꯤꯕ ꯈꯪꯗꯦ ꯎꯝ ꯑꯥ ꯎꯝ
ꯌꯥꯔꯝꯃꯣꯏꯗ ꯀꯩ ꯌꯦꯟꯖꯥꯡ ꯆꯥꯔꯒꯦ
ꯑꯥ ꯀꯩꯅꯣ ꯈꯣꯡꯗꯨꯝ ꯊꯣꯡꯉꯦ ꯈꯣꯡꯗꯨꯝ ꯑꯃ ꯄꯥꯜꯂꯦ ꯑꯗꯨ ꯍꯦꯛꯇꯣꯛꯑꯦ
ꯀꯅꯥꯅꫭ ꯈꯣꯡꯗꯨꯝ ꯊꫭꯡꯕ ꯌꯥꯝ ꯍꯥꯎꯕꯅꯤꯀꯣ ꯀꯅꯥꯅꫭ
ꯑꯁ ꯈꯪꯗꯦ ꯆꯥ ꯌꯥꯗꯦ ꯑꯗꯨꯒ ꯑꯝꯇ ꯑꯗꯨꯅ ꯑꯆꯝꯕ ꯑꯆꯝꯕꯗꫭ ꯆꯥꯁꯤꯔꯅ ꯊꯣꯡꯕꯅꯦ ꯑꯗ
ꯈꯪꯗꯦ ꯑꯩꯁꯨ ꯏꯇꯣꯏꯒꯤ ꯅꯍꯥꯟ ꯍꯤꯟꯖꯥꯡ ꯊꯤꯜꯂꯛꯇꯗꯕꯒꯤ ꯅꯨꯡꯉꯥꯏꯇꯦ ꯑꯕꯦꯝꯃꯅ ꯑꯕꯦꯝꯃꯁꯨ ꯂꯩꯇꯕ ꯍꯤꯟꯖꯥꯡ ꯊꯤꯟꯗꯕꯗꯣ ꯄꯤꯟꯇꯨ ꯁꯅꯥ ꯁꯥꯕꯤꯗ ꯑꯉꯥꯡꯁꯤꯡ ꯆꯠꯈꯩꯕ ꯑꯗꯒꯤ ꯄꯟꯇꯨꯁꯨ ꯃꯣꯏ ꯑꯣꯖꯥꯗꯨꯅ ꯀꯣꯏꯕꯅꯦꯅ ꯄꯨꯊꯣꯛꯈ꯭ꯔꯕ ꯁꯣꯝꯗꯗꯤ ꯑꯃꯒꯤ ꯑꯃꯒꯤ ꯑꯗꯩꯗꯤ ꯃꯄꯥꯟ ꯃꯔꫭꯟ ꯑꯃ ꯍꯥꯔꯒꯤ ꯆꯠꯂꯨ ꯏꯁꯧ ꯂꯥꯡꯁꯤꯟꯂꯦ ꯑ ꯈꯔꯁꯨ ꯇꯧꯋꯦ ꯑꯗꯩ ꯑꯉꯥꯡꯁꯤꯁꯨ ꯄꯥꯈꫭꯟ ꯁꯤꯃꯟꯗꯅ ꯑꯁ ꯌꯥꯗ꯭ꯔꯕ ꯑꯗꯥꯏꯗꯤ ꯑꯃꯨꯛ ꯂꯩꯁꯨ ꯂꯩꯇꯕ ꯑꯗꯨꯒ ꯊꯤꯜꯍꯧꯗ꯭ꯔꯦ ꯅꯪ ꯊꯣꯛꯂꯛꯑꯣ ꯂꯥꯛꯑꯣꯁꯨ ꯂꯥꯛꯇꯦ ꯉꯥꯏꯍꯥꯛꯇꯪ ꯑꯉꯥꯡ ꯀꯅꯥꯅꫭꯃ ꯉꯥꯏꯍꯥꯜꯂꯝꯃ ꯂꯥꯛꯑꯦ ꯑꯗꯒꯤ ꯅꯪꯒꯤꯅꯤꯅ ꯁꯦꯝꯕꯗꯨꯅ ꯀꯩꯅꯣ ꯅꯃꯨꯛ ꯄꯨꯊꯣꯛ ꯄꯔꯤ ꯏꯅꯥꯎꯆꯥꯅ ꯑꯃꯨꯛ ꯄꯨꯊꯣꯛꯈ꯭ꯔꯦ ꯆꯥꯎꯕ ꯑꯃꯨꯛ ꯂꯥꯛꯑꯦ ꯆꯥꯎꯕꯒꯤꯕꯨꯗꯤ ꯍꯥꯟꯅ ꯁꯦꯝꯃꯦ ꯃꯥꯒꯤꯕꯨꯗꯤ ꯑꯗꯩꯗꯤ ꯑꯔꯥꯞ ꯑꯔꯥꯛꯄꯕꯨꯗꯤ ꯑꯗꯨꯝ ꯁꯦꯝꯃ ꯁꯦꯝꯃ ꯄꯤꯈꯤꯕ ꯅꯅꯕ꯭ꯔ ꯀꯥꯟꯗꯁꯨ ꯍꯤꯟꯖꯥꯡ ꯆꯥꯛ ꯍꯟꯖꯥꯡ ꯁꯦꯝꯃꯣ ꯑꯩ ꯂꯥꯛꯑꯒꯦ ꯑꯗꯨ ꯇꯧꯔꯒꯦꯅ ꯃꯈꯥꯇ ꯑꯗꯒꯤ ꯊꯔꫭꯏ ꯃꯥꯟꯕꯤ ꯍꯥꯏꯅꯦ ꯀꯣꯟꯅ ꯑꯩꯅ ꯅꯣꯏ ꯗꯥꯁꯨ ꯏꯟꯁꯥꯡꯒ ꯂꯧ ꯂꯥꯛ ꯍꯟꯗꯦ ꯅꯪꯗꯤ ꯌꯥꯝ ꯇꯤꯟꯅꯔꯝꯃꯤꯅ
ꯍꯥ
ꯑꯩꯅ ꯑꯩꯈꯣꯏ ꯑꯩꯈꯣꯏ ꯇꯥꯃꯣ ꯌꯥꯏꯒ ꯅꯪꯗꯤ ꯀꯔꯝ ꯀꯥꯟ ꯇꯤꯟꯅꯩꯕ ꯀꯩꯏ ꯇꯤꯟꯅꯩꯅꯤ ꯀꯩꯅꯣꯅ
ꯑꯥ
ꯑꯩꯁꯨ ꯑꯗꯥ ꯂꯥꯛꯄꯗꯨꯅꯤ ꯄꯦꯟ ꯄꯦꯟ ꯍꯥꯞꯈꯤꯕꯅꯦꯕ ꯑꯗꯨꯒꯅꯦ ꯑꯕꯦꯝꯃꯁꯤꯅꯅꯦ ꯈꯔ ꯌꯥꯝ ꯂꯦꯡꯒꯗꯩꯕꯗꯨꯁꯨ ꯃꯔꯥꯡ ꯀꯥꯏꯅ ꯃꯤꯉꯣꯟꯗ ꯀꯣꯏꯀꯣꯛ ꯀꯧꯔꯣꯛ ꯀꯣꯏꯄꯤ ꯄꯤꯒꯗꯕꯗꯨꯁꯨ ꯆꯦꯔꯪ ꯂꯩꯔꯒ
ꯍꯣꯏ
ꯃꯤꯒꯤ ꯈꯨꯗꯤꯡꯒꯤ ꯆꯦꯔꯪ ꯄꯤꯀꯦꯠꯇꯨꯃ ꯂꯣꯏ ꯂꯩꯔꯝꯃꯕꯅꯦ ꯑꯝꯇ ꯂꯩꯔꯝ
ꯑꯥ
ꯍꯥꯞꯈꯤꯕꯒꯤ ꯑꯗꯨꯗꯤ
ꯀꯩꯅꯣ ꯇꯧꯋꯌꯦ ꯊꯣꯛꯂꯛꯑꯣ ꯍꯥꯏꯕ꯭ꯔꯥ ꯀꯩꯅꯣꯝ ꯍꯥꯏꯔꯤꯅꯦ ꯃꯌꯥ ꯅꫭꯏꯑꯗꯥꯏ ꯃꯤꯈꯩꯗꯣ ꯈꯔ
ꯀꯣꯝꯕꯤꯟ ꯑꫭꯄ꯭ꯔꯦꯁꯟ ꯇꯧꯗꯣꯏꯖꯥꯠꯂꯣ
ꯁꯣꯝꯗ ꯊꯧꯈꯔꯦ ꯍꯥꯏ ꯍꯥꯏꯕꯔ ꯀꯩꯅꯣꯝ ꯍꯥꯏ
ꯃꯥꯥꯏꯗ ꯆꫭꯡꯗꯦ
ꯅꯠꯇꯦꯗ ꯑꯣꯛꯇꯥꯒꯤ ꯐꯪꯉꯗꯤ ꯑꯣꯛꯇꯁꯦ ꯂꯣꯏ ꯇꯧꯔꯛꯑꯦ ꯁꯨꯃꯤꯂꯥ ꯁꯨꯃꯤꯂꯥ ꯐꯣꯟ ꯑꯗꯨꯝ ꯇꯧꯔꯛ ꯂꯩꯔꯦ ꯐꯣꯟ
ꯑꯩ ꯏꯔꯣꯟꯕ ꯐꯨꯠꯆꯜꯂꯦ ꯀꯣꯜꯂꯦ ꯍꯋꯥꯏ ꯌꯥꯝ ꯄꯥꯜꯂꯦ
ꯑꯥ
ꯑꯗꯨꯒ ꯊꯕꯤ ꯊꯕꯤꯁꯨ ꯌꯥꯝ ꯐꯖꯅ ꯄꯥꯟꯖꯥꯠꯅꯦ
ꯑꯩꯁꯨ ꯊꯕꯤ ꯑꯩꯁꯨ ꯄꯥꯜꯂꯦ ꯊꯕꯤ
ꯁꯤꯗꯥ ꯑꯊꯟꯕꯩꯗꯨꯗ ꯊꯕꯤ ꯑꯆꯧ ꯑꯆꯧꯕ ꯃꯉꯥ ꯍꯥꯞꯄꯦ ꯑꯗꯒꯤ ꯂꯥꯏ ꯍꯥꯏꯔꯨꯛ ꯀꯥꯕꯒꯤ ꯑꯆꯧ ꯑꯆꯧꯕ ꯑꯍꯨꯝ ꯑꯃ ꯍꯥꯞꯇꯣꯛꯈ꯭ꯔꯦ ꯄꯥꯝꯕꯤ ꯃꯉꯥ ꯑ ꯍꯨꯝ ꯃꯉꯥ ꯇꯔꯨꯛꯇꯅꯦꯕ ꯄꯥꯝꯕꯤ꯫
ꯎꯝ꯫
ꯑꯗꯒꯤ ꯍꯧꯖꯤꯛ ꯑꯆꯧꯕ ꯑꯃ ꯑꯃꯨꯛ ꯍꯦꯛꯂꯛꯑꯦ꯫ ꯃꯆꯥ ꯃꯆꯥ꯫
ꯂꯩ ꯋꯥꯔꯤ ꯀꯟꯅ ꯁꯥꯅꯔꯤꯕ
ꯆꯥꯎꯗꯤ ꯆꯥꯎꯔꯛꯀꯗꯕ ꯑꯩꯈꯣꯏ ꯃꯥꯖꯦ ꯀꯩ ꯍꯥꯏꯅꯣ ꯁꯤꯕꫭ ꯍꫭꯏꯍꯦ꯫
ꯈꯨꯝꯃꯦ ꯑꯩꯅ ꯈꯨꯝꯃ ꯅꯪꯅ ꯇꯥꯗ꯭ꯔꯥꯒ ꯁꯦꯝꯗ ꯉꯥꯡꯕ ꯌꯥꯗꯔꯒ ꯀꯩꯅꯣ ꯇꯧꯔꯤ ꯍꯥꯏꯕ ꯋꯥꯔꯤꯀꯥꯟꯅ ꯁꯥꯟꯅꯔꯦ ꯍꯥꯏꯕ ꯑꯣ ꯑꯗꯨꯅꯦ ꯑꯗꯨ ꯈꯪꯗꯅ ꯇꯞꯄꯦꯇꯨ ꯑ ꯑ ꯅꯪ ꯑꯗꯨ ꯍꯥꯏꯕ ꯑꯣꯏꯔꯝꯃꯗꯤ ꯇꯞꯄ ꯌꯥꯕ ꯁꯤ ꯅꯠꯇꯔꯣ ꯀꯔꯝꯕꯅꯣ ꯕꯤꯖꯤꯁꯨ ꯍꯥꯏ ꯊꯨꯛ ꯊꯨꯛ ꯑꯗꯨꯝ ꯆꯠꯂꯦ ꯑꯣ ꯑ ꯀ꯭ꯋꯥꯇꯞꯄꯣꯅ ꯒꯥꯔꯤ ꯂꯥꯛꯑꯦꯅ꯫ ꯇꯧꯕ
ꯑꯩꯅ ꯍꯤꯟꯖꯥꯡ ꯊꯤꯜꯂꯛꯀꯗ꯭ꯔꯥ ꯑꯗꯨꯌꯥꯝ ꯋꯥꯔꯤ ꯀꯥꯟꯗꯨꯗ ꯅꯪ ꯀꯣꯛ ꯂꯥꯛꯑ ꯂꯧꯕ ꯂꯥꯛꯄ ꯀꯩꯗꯧꯋꯦ꯫ ꯑꯗꯨ ꯑꯇꯩ ꯑꯇꯩꯒꯤ ꯎꯁꯣꯞ ꯋꯥꯁꯣꯛꯞꯀꯤ ꯀꯩ ꯀꯩ ꯑꯣꯏꯇꯥꯔꯗꯤ ꯆꯥꯛꯇꯨ ꯂꯣꯏꯒꯔꯥ ꯂꯣꯏꯗꯅ꯫
ꯗꯨ ꯍꯧꯖꯤꯛꯄꯧ ꯂꯣꯏꯗꯗꯅ ꯇꯧꯔꯤꯖꯤꯅꯦꯇꯨ꯫ ꯂꯣꯏꯗ꯭ꯔꯕꯅꯤꯅ ꯋꯥꯔꯕꯅꯤꯅ ꯑꯃꯖꯨ ꯑꯃꯖꯨ ꯋꯥꯅꯔꯕꯅꯤꯅ꯫ ꯏꯁꯧꯖꯨ꯫ ꯂꯥꯡꯅꯤꯡꯉꯕ ꯈꯣꯏꯗꯧꯗꯣ ꯁꯥꯎꯒꯠꯂꯕ ꯇꯁꯧ ꯂꯥꯡꯕ ꯌꯥꯗꯕꯩ ꯂꯥꯟꯗꯕꯩ ꯋꯥꯅꯤ ꯀꯣ ꯁꯪꯒꯥꯕꯅꯦꯅ꯫
ꯎꯝ
ꯁꯪꯒꯥꯕꯅꯤ ꯏꯁꯧ ꯂꯥꯡ ꯐꯠꯇꯦꯅ ꯂꯥꯡꯗꯕ ꯋꯥꯅꯤ ꯑꯉꯥꯡꯈꯩꯁꯨ ꯑꯉꯥꯡꯈꯩꯅꯤ ꯂꯩꯁꯥꯕꯤ ꯃꯆꯥꯥꯏꯒꯩ ꯂꯥꯛꯄ ꯇꯨꯝ ꯇꯨꯝꯗꯅ ꯑꯗꯨꯝ ꯑꯝꯇ ꯎꯅꯗꯦꯗꯅ ꯏꯄꯨꯡ ꯊꯦꯠꯄ꯫
ꯅꯃꯥꯍꯣꯏ ꯂꯩꯇꯔꯣ꯫
ꯍꯥ ꯑꯩꯈꯣꯏꯃꯥ ꯂꯩ꯫
ꯅꯣꯏ ꯏꯃꯥ ꯍꯣꯏꯗ ꯉꯥꯛꯇꯪ ꯊꯣꯛꯂꯛꯑꯣ ꯍꯥꯏꯌꯨꯗꯅ ꯁ꯭ꯋꯥꯏꯗ ꯃꯣꯏ ꯃꯤ ꯈꯔ ꯈꯣꯝꯇꯣꯛꯑꯒ꯫
ꯑꯥ
ꯁꯋꯥꯏꯗ꯫
ꯑꯉꯥꯡꯗꯤ
ꯅꯪꯐꯤ ꯁꯨꯔꯤꯔꯣ꯫
ꯐꯤ ꯁꯨꯔꯤꯅꯦ꯫
ꯎꯝ꯫
ꯐꯤ ꯑꯩꯖꯨ ꯐꯤ ꯁꯨꯒꯗꯕ ꯃꯌꯥꯝ ꯅꯝꯃ ꯅꯝꯃꯒ ꯂꯩ ꯑꯅꯤꯅꯦ ꯍꯥꯏ
ꯐꯤꯖꯦ ꯁꯨꯗꯣꯛꯍꯧꯔꯣ꯫ ꯗ꯭ꯔꯥꯏ ꯇꯧꯇꯧꯗꯅ꯫ ꯃꯣꯠꯂꯦ
ꯁꯦꯠꯂꯨ ꯁꯦꯠꯂꯨꯕ꯫ ꯁꯦꯠꯂꯨ ꯁꯦꯠꯂꯨꯕ ꯂꯣꯏ ꯅꯝꯃ ꯅꯝꯃꯒ ꯂꯩꯕꯅꯦ ꯐꯤꯔꯣꯟ꯫ ꯆꯧꯀꯔꯤ ꯃꯊꯛꯇ ꯊꯥꯡꯒꯠꯂꯒ ꯌꯥꯝꯒ꯭ꯔꯖꯥꯠꯅꯤ ꯐꯤꯔꯣꯟ ꯑꯍꯟ ꯑꯍꯟꯕ꯫
ꯑꯃꯁꯨ ꯍꯥꯏꯖꯤꯜꯂꯦ ꯈꯔꯁꯨ ꯍꯩꯖꯜꯂꯨ꯫
ꯃꯨꯀꯥ ꯁꯨꯠꯀꯗꯣ ꯍꯪꯗꯣꯡ ꯃꯆꯥ ꯎꯄꯨ ꯃꯅꯨꯡꯗ ꯑꯩꯁꯨ ꯎꯄꯨ ꯎꯄꯨ ꯃꯅꯨꯡꯗ ꯍꯪꯗꯣꯡ ꯃꯆꯥꯥ ꯀꯣꯛꯁꯜꯂꯝꯕꯒꯤ ꯅꯍꯥꯟ ꯁꯦꯠ ꯀꯦꯅ ꯇꯤꯡꯊꯣꯛꯑꯀꯥꯟꯗ ꯂꯣꯏ ꯆꯨ ꯆꯨ ꯂꯩꯔꯝꯃꯦ꯫ ꯑꯗ ꯁꯒꯗ ꯀꯣ ꯀꯥꯟꯁꯨꯗꯣꯏ ꯑꯣ
ꯑꯣꯖꯥ ꯈꯟꯅꯩꯗꯨꯗꯤ ꯈꯅꯗꯅ ꯅꯨꯃꯤꯠ ꯅꯤꯅꯤ ꯋꯥꯔꯤ ꯁ꯭ꯋꯥꯏꯗꯨꯗꯤ
ꯃꯣꯏ ꯂꯥꯛꯑꯦ ꯄꯣꯠꯂꯦ ꯑꯗꯨꯅꯗ
ꯑꯣꯖꯥ ꯈꯅ ꯍꯒꯩꯅꯣ ꯑ ꯑꯗꯨꯏ ꯃꯃꯥꯏ ꯏꯀꯥꯏ ꯈꯪꯉ ꯃꯉꯣꯟꯗ ꯊꯣꯛꯎꯗꯤ ꯁꯥꯟꯅꯩꯅꯦ ꯑꯗꯨꯕꯨ ꯃꯤ ꯈꯟꯅꯅꯕꯗꯨꯕꯣ ꯑꯩꯅ ꯄ꯭ꯔꯤꯁꯤꯄꯥꯟꯗ ꯑꯗꯨ ꯍꯥꯏꯕꯤꯔꯕꯅꯤꯉꯥꯏꯅ ꯑꯗꯨ ꯑꯩꯅ
ꯐꯤꯗ ꯏꯁꯤꯡ ꯑꯔꯨꯕꯁꯨ ꯑꯗꯣ ꯐꯤꯁꯨ ꯑꯐꯕ ꯉꯥꯛꯇꯅꯤꯅ ꯢꯁꯤꯡ ꯑꯔꯨꯕꯅ ꯁꯨꯗ꯭ꯔꯗꯤ
ꯍꯥꯢꯔꯛꯄ꯭ꯔꯣ ꯍꯥꯢꯁꯦ ꯅꯣꯢ ꯋꯥꯔꯤ ꯁꯥꯟꯅ ꯑꯣ ꯁꯤꯗ ꯑꯉꯥꯡꯒꯩ ꯀꯩꯅꯣꯝ ꯍꯥꯢꯅꯕꯗꯨ ꯇꯥꯕ
ꯂꯥꯡꯍꯟꯒꯅꯨ
ꯐꯣꯟ ꯇꯧꯔ ꯍꯪꯉꯛꯀꯥꯟꯗ
ꯀꯩꯗꯧꯕꯩꯅꯣ ꯃꯥ ꯆꯠꯈ꯭ꯔꯤꯗꯨꯅ
ꯑꯗꯩ ꯊꯣꯡꯁꯨ ꯌꯥꯗ꯭ꯔꯝꯅꯤꯅ ꯏꯁꯤꯡ ꯀꯧꯒꯗꯕꯁꯨ ꯇꯣꯇꯤ ꯐꯪꯉꯦ ꯌꯥꯕ ꯉꯝꯗꯦ ꯑꯌꯨꯛ ꯇꯗꯤ ꯊꯕꯛ ꯃꯌꯥꯝ ꯆꯤꯟꯕꯅꯤꯅ ꯆꯦ ꯁꯨꯅꯤꯇꯥꯅ ꯑꯌꯥꯝꯕ ꯑꯗꯨꯝ ꯌꯥꯔꯦ ꯑꯩꯗꯤ ꯕꯣꯇꯟ ꯃꯉꯥ ꯇꯔꯨꯛꯇꯒꯤ ꯍꯦꯟꯅ ꯌꯥꯗꯦ
ꯎꯝ ꯂꯥꯕꯨ ꯌꯧꯕꯨ ꯌꯧꯔꯛꯑꯕꯣ ꯍꯧꯖꯤꯛ ꯍꯥꯏꯅꯕꯗꯨꯕꯣ
ꯌꯥꯎꯔꯛꯇ꯭ꯔꯤꯌꯦ ꯌꯧꯕꯗꯤ ꯍꯥ
ꯌꯧꯕꯗꯤ ꯌꯧꯔꯛꯇ꯭ꯔꯤꯌꯦꯕ
ꯃꯤ ꯈꯣꯡꯅ ꯂꯥꯛꯄ꯭ꯔꯣ
ꯍꯣꯏ
ꯅꯃꯥ ꯍꯥꯏꯒ꯭ꯔꯕꯣ ꯍꯥꯏꯒꯔꯦ
ꯎꯝ ꯍꯥꯏꯒꯔꯦ
ꯎꯝ ꯀꯨꯟꯒꯤ ꯂꯧꯔꯅ ꯑꯍꯨꯝ ꯑꯃ ꯇꯔꯥ
ꯊꯝꯃꯒꯦ ꯍꯥꯢꯔꯣ ꯍꯣ ꯍꯣ ꯊꯝꯃꯣ ꯊꯝꯃꯣ
ꯑ ꯅꯪ ꯊꯝꯃꯛꯑꯣ